ꯑꯣ ꯇꯥꯔꯕꯣ ꯑꯣ ꯇꯥꯔꯦ ꯇꯥꯔꯦ
ꯅꯈꯣꯟꯗꯣ ꯌꯥꯝ ꯇꯞꯄꯤꯅꯦ ꯅꯪꯕꯨ ꯀꯗꯥꯏꯗꯕꯨ ꯂꯩꯔꯤꯅꯣ
ꯑꯣ ꯑꯩꯁꯦ ꯉꯁꯤꯁꯦ ꯑꯣꯐꯤꯁ ꯍꯜꯂꯛꯇ ꯉꯥꯏꯔꯤꯌꯦ ꯅꯪꯕꯨ ꯀꯃꯥꯏ ꯀꯃꯥꯏ ꯇꯧꯔꯤꯒꯦ
ꯑꯩ ꯅꯨꯡꯉꯥꯏꯔꯤ ꯑꯗꯨꯝ ꯍꯩꯃ ꯑꯩꯁꯦ ꯋꯥ ꯅꯨꯡꯉꯥꯏꯕ ꯑꯃ ꯂꯩꯌꯦꯅ ꯅꯪꯅꯣꯟꯗ ꯇꯝꯒꯦꯅꯕꯨ ꯐꯣꯟ ꯇꯧꯔꯛꯄꯅꯤꯅꯦ ꯐꯣꯟ ꯍꯦꯛ ꯇꯧꯔꯒꯅ ꯍꯦꯛ ꯀꯥꯎꯕꯨ ꯀꯥꯎꯊꯣꯛꯑꯦ ꯑꯣ ꯑꯩꯈꯣꯏꯒꯤ ꯌꯨꯝꯊꯪꯅꯕ ꯑꯃ ꯑꯩꯈꯣꯏꯅ ꯍꯥꯟꯅ ꯑꯉꯥꯡ ꯑꯣꯢꯔꯤ ꯉꯥꯢꯗꯒ ꯇꯤꯟꯅꯔꯝꯕ ꯁꯣꯇꯣꯗꯣ ꯈꯪ ꯕ꯭ꯔꯣ
ꯑꯣ ꯁꯣꯇꯨ ꯍꯥꯏꯗꯤ ꯄ꯭ꯔꯇꯤꯚꯥꯗꯣ
ꯍꯣꯏ ꯍꯣꯏ ꯍꯣꯏ ꯄ꯭ꯔꯇꯤꯚꯥꯗꯣ ꯄ꯭ꯔꯇꯤꯚꯥꯗꯣ ꯑꯁ ꯅꯣ ꯃꯥꯏ ꯄꯥꯎ ꯌꯥꯝ ꯅꯨꯡꯉꯥꯏ ꯅꯨꯡꯉꯥꯏꯕ ꯂꯩꯌꯦꯃꯤ ꯅꯪꯕꯣ ꯑꯗ ꯅꯪꯁꯦ ꯍꯟꯗꯛ ꯃꯌꯥꯝ ꯑꯩꯈꯣꯏꯒꯁꯨ ꯄꯨꯟꯗꯦꯅꯅꯦ ꯑꯩꯁꯦ ꯈꯔ ꯇꯝꯒꯦꯅ ꯐꯣꯟ ꯇꯧꯔꯛꯏꯕꯅꯦ
ꯍꯩꯃ ꯍꯩꯃ ꯀꯩꯅꯣ ꯀꯩ ꯄꯥꯎꯅꯣ ꯎꯝ
ꯂꯨꯍꯣꯡ ꯀꯥꯟꯗꯗꯤ ꯑꯉꯥꯡ ꯃꯆꯥ ꯢꯑꯣꯏ ꯑꯣꯏꯒꯩ ꯏꯈꯠ ꯈꯠꯀꯩ ꯏꯆꯝ ꯆꯝꯖꯔꯝꯃꯤꯗꯅ ꯍꯧꯖꯤꯛꯀꯥꯟꯁꯤꯅꯅꯦ ꯂꯩꯁꯥꯕꯤ ꯕꯤ ꯑꯔꯤꯕꯗꯒꯤ ꯍꯦꯟꯅ ꯑꯣ ꯁꯥꯊꯤꯈ꯭ꯔꯦ ꯃꯥꯅ ꯈꯪꯕ꯭ꯔꯥ ꯃꯥꯅ ꯑꯣꯏꯅ ꯂꯩꯁꯥꯕꯤ ꯑꯔꯤꯕꯤꯒꯩ ꯑꯣꯖꯥ ꯑꯣꯏ ꯒ꯭ꯔꯦ
ꯑꯣ ꯍꯩꯃꯥꯍꯥꯏꯩꯃ ꯍꯥꯏꯃ ꯌꯥꯝ ꯐꯩꯅꯦ ꯃꯥꯁꯦ ꯅꯍꯥꯟꯋꯥꯏꯗꯤ ꯂꯥꯏꯔꯤꯛ ꯐꯥꯎꯕꯨꯗꯤ ꯈꯔ ꯈꯗꯤ ꯍꯩꯗꯤ ꯍꯩꯖꯕꯅꯦ ꯅꯦ ꯑꯣꯖꯥ ꯑꯣꯏꯒ꯭ꯔꯕꯣ ꯃꯥꯁꯦ ꯍꯧꯖꯤꯛ
ꯑꯁ ꯑꯣꯖꯥ ꯑꯣꯏꯈ꯭ꯔꯦ ꯁ꯭ꯀꯨꯜꯒꯤ ꯑꯣꯖꯥ ꯑꯣꯏꯒ꯭ꯔꯦ ꯍꯥꯏꯕ ꯅꯠꯇꯦ ꯃꯤ ꯅꯪꯕꯣ
ꯀꯩꯒꯤ ꯑꯣꯖꯥꯅꯣ
ꯀꯣꯏꯕꯒꯤ ꯑꯣꯖꯥ
ꯍꯩꯃꯥ ꯍꯩꯃꯥ ꯍꯤꯡꯆꯥꯕꯤ ꯅꯪꯁꯤꯗꯤꯕꯀꯣ ꯅꯪꯅ ꯍꯦꯛ ꯉꯥꯛꯊꯣꯔꯛꯄ ꯋꯥꯁꯤꯗꯤ
ꯑꯣ ꯍꯟꯗꯛ ꯃꯌꯥꯅꯦ ꯈꯪꯕ꯭ꯔꯥ ꯑꯩꯅꯅꯦ ꯗꯨꯀꯥꯟ ꯆꯠꯀꯦꯅꯅꯦ ꯊꯣꯛꯂꯛꯄꯗꯅꯦ ꯈꯪꯕ꯭ꯔꯥ ꯑꯩꯈꯣꯏꯒꯤ ꯂꯝꯄꯥꯛꯇꯨꯗꯕꯨꯅꯦ ꯈꯪꯕ꯭ꯔꯥ ꯃꯋꯥ ꯎꯅ ꯂꯩꯔꯝꯃꯦ ꯃꯥꯗꯤ ꯏꯀꯥꯏ ꯇꯅꯒꯅꯦ ꯃꯀꯣꯛꯀ ꯂꯨꯝꯖꯤꯟꯈꯤ ꯈꯪꯕ꯭ꯔꯥ ꯃꯥꯅ ꯄꯥꯏꯔꯤ ꯐꯤꯗꯨꯅꯒ ꯃꯃꯥꯏꯒ ꯈꯨꯝꯖꯤꯟꯗꯅꯒ ꯇꯧꯋꯦ ꯈꯪꯕ꯭꯭ꯔꯥ
ꯑꯩꯃꯥ
ꯑꯗꯨꯒꯅꯦ ꯅꯨꯄꯥ ꯃꯥꯅ ꯀꯣꯏ ꯅꯨꯄꯥꯗꯨꯅꯅꯦ ꯑꯗꯨꯝꯇꯒ ꯅꯠꯇꯦ ꯈꯪꯕ꯭ꯔꯥ ꯃꯥꯅ ꯀꯣꯏꯅꯔꯤ ꯅꯨꯄꯥꯁꯤꯅꯅꯦ ꯃꯉꯥ ꯇꯔꯨꯛ ꯑꯗꯨꯅ ꯀ ꯃꯁꯥꯅꯁꯨꯅꯦ ꯈꯪꯕ꯭ꯔꯥ ꯅꯣꯛꯐꯤ ꯅꯣꯛꯐꯤꯒ ꯇꯧꯔꯒ ꯌꯥꯖꯔꯤꯕ
ꯁꯤꯒꯤ ꯋꯥꯔꯤꯁꯦ ꯇꯣꯛꯁꯤꯀꯣ ꯑꯩ ꯀꯣꯛ ꯌꯥꯝ ꯁꯥꯏ ꯃꯣꯏ ꯋꯥꯔꯤꯁꯦ ꯑꯗꯨ ꯍꯥꯏꯔꯒ ꯑꯩꯈꯣꯏꯕꯥꯏꯅꯤꯅ ꯄꯤꯛꯅꯤꯛ ꯆꯠꯁꯦ ꯍꯥꯏꯅꯕꯗꯨꯕꯨ ꯅꯪꯕꯨ ꯃꯣꯏꯗ ꯍꯧꯗꯣꯛꯈ꯭ꯔꯕꯣ
ꯑꯁ ꯍꯧꯗ꯭ꯔꯤꯗ ꯃꯤ ꯊꯕꯛ ꯆꯂꯤ ꯊꯕꯛ ꯆꯤꯜꯂꯤꯅ ꯃꯤ ꯅꯨꯄꯥꯒ ꯗꯦꯠ ꯆꯠꯄꯗ ꯉꯥꯎꯔꯝꯒꯤꯅꯤ ꯀꯩꯅꯣ ꯅꯣ
ꯑꯗꯨ ꯑꯣꯏꯔꯒꯅ ꯃꯣꯏ ꯌꯥꯎꯗ꯭ꯔꯒꯁꯨ ꯏꯕꯥꯅꯤ ꯑꯣꯏꯅ ꯆꯠꯂꯁꯤꯔꯣ
ꯍꯣꯏꯗꯍꯦ ꯃꯣꯏ ꯌꯥꯎꯕ ꯌꯥꯎꯗꯕ ꯑꯩꯈꯣꯏꯋꯥꯅꯤ ꯅꯨꯡꯉꯥꯏꯊꯣꯛꯑ ꯂꯣꯏꯔꯦ
ꯑꯁ ꯁꯨꯃꯥꯏꯅ ꯇꯧꯔꯁꯦ ꯆꯥꯅ ꯊꯛꯅꯕꯗꯨꯅꯅꯦ ꯌꯨꯝꯗꯒꯤ ꯄꯦꯛ ꯇꯧꯔꯁꯦꯕꯀꯣ
ꯑꯥ
ꯑꯗꯨꯗꯨꯒ ꯑꯩꯈꯣꯏꯅ ꯃꯐꯝꯗꯨꯕꯨꯗꯤ ꯑꯩꯈꯣꯏꯗꯣ ꯍꯥꯟꯅ ꯀꯩꯅꯣꯒꯤ ꯂꯣꯛꯇꯥꯛꯇ ꯆꯠꯁꯦ ꯍꯥꯏꯅꯩꯗꯅ ꯍꯣꯝꯁ꯭ꯇꯦꯒꯨꯝꯕꯗ
ꯑ ꯅꯪꯗꯤ ꯐꯣꯟ ꯇꯧꯔꯒ ꯍꯥꯢꯒ꯭ꯔꯕꯣ ꯃꯣꯏꯗ ꯂꯥꯛꯀꯅꯤ ꯈꯣꯠꯀꯅꯤ ꯀꯥꯏꯒꯕꯣ
ꯑꯗꯨ ꯑꯩꯁꯦ ꯅꯍꯥꯟ ꯋꯥꯔꯤꯗꯤ ꯍꯥꯏꯐꯦꯠ ꯍꯧꯗꯣꯛꯈ꯭ꯔꯕꯅꯦꯕꯀꯣ
ꯑꯥ
ꯑꯗꯨꯗꯨꯒꯅꯦ ꯑꯩꯅ ꯂꯥꯛꯀꯦ ꯍꯥꯏꯕ ꯃꯇꯝꯗ ꯑꯗꯨꯝ ꯍꯥꯏꯔꯛꯑꯣꯅ ꯃꯣꯏꯅ ꯍꯥꯏꯔꯛꯑꯕꯅꯦꯕ ꯑꯩꯈꯣꯏꯒ ꯍꯥꯟꯅ ꯈꯪꯅꯕ ꯃꯤ ꯑꯣꯏꯕ ꯅꯤꯅ
ꯑꯁ ꯑꯗꯨꯗꯤ ꯌꯥꯝ ꯐꯔꯦ ꯀꯣꯛ ꯆꯠꯊꯣꯛꯎꯔꯁꯤ ꯀꯩꯅꯣ
ꯑꯣ ꯆꯠꯊꯣꯛꯎꯔꯁꯦ ꯆꯠꯊꯣꯛꯎꯔꯨꯔꯁꯦ ꯑꯗꯣ ꯅꯪ ꯍꯧꯖꯤꯛꯀꯥꯟ ꯅꯪꯒꯤ ꯔꯥꯅꯤ ꯐꯤ ꯁꯥꯕꯒꯤ ꯕꯤꯖꯤꯅꯦꯁꯇꯨꯕꯨ ꯀꯃꯥꯏꯅ ꯇꯧꯔꯤꯒꯦ
ꯑꯁ ꯕꯤꯖꯤꯅꯦꯁꯀ ꯂꯣꯏ ꯐ꯭ꯂꯣꯞ ꯆꯠꯇꯧꯔꯦꯗ ꯏꯔꯥꯡ ꯃꯔꯛꯁꯤꯗꯅꯦ
ꯑꯥ
ꯏꯔꯥꯡ ꯃꯔꯛꯁꯤꯗꯅꯦ ꯀꯨꯝꯍꯩ ꯍꯔꯥꯎ ꯇꯧꯔꯁꯨꯅꯦ ꯑꯍꯟꯕꯒ ꯃꯤꯅ ꯑꯝꯇ ꯂꯩꯅꯤꯡꯗ꯭ꯔꯦ ꯍꯥꯟꯅ ꯍꯥꯟꯅꯒꯤ ꯃꯣꯏꯒꯤ ꯂꯩꯖꯕꯁꯤꯡꯗꯣ ꯃꯆꯨ ꯑꯃꯨꯛ ꯍꯦꯛ ꯑꯣꯟꯊꯣꯛ ꯑꯃꯃꯨꯛ ꯍꯦꯛ ꯑꯣꯟꯊꯣꯛ ꯃꯣꯏ ꯊꯣꯛꯄ ꯄꯨꯡꯇꯧ ꯇꯧꯏ ꯃꯣꯏ ꯊꯣꯛꯄ ꯄꯨꯡꯁꯤꯟꯗ ꯁꯤꯖꯤꯟꯅꯩ ꯑꯍꯟꯕꯒ ꯑꯝ ꯑꯇ ꯂꯩꯕ ꯂꯥꯛꯄꯤꯗ꯭ꯔꯦ ꯏꯕꯦꯝꯃ
ꯁꯤꯖꯟ ꯃꯌꯥ ꯅꯛꯁꯤꯜꯂꯛꯄꯗꯗꯤ ꯑꯣꯐꯔ ꯍꯥꯏꯐꯦꯠ ꯗꯤꯁꯀꯥꯎꯟ ꯈꯔ ꯄꯤꯔ ꯄꯤꯔꯒ ꯊꯥꯗꯣꯛꯈꯤꯅꯕ ꯇꯧꯗꯅ ꯁ꯭ꯇꯣꯛ ꯀ꯭ꯂꯤꯌꯥꯔꯦꯟꯁ ꯑꯣꯏꯅ
ꯇꯧꯔꯁꯤꯔ ꯈꯜꯂꯤꯕꯅꯤ ꯄꯩꯁꯥ ꯃꯥꯡꯗꯣꯏ ꯁꯔꯨꯛꯄꯨꯗꯤ ꯃꯍꯨꯠꯇ ꯍꯟꯖꯤꯜꯍꯧꯔꯁꯨ ꯐꯩꯌꯦꯅ
ꯑꯗꯨꯅꯦ ꯍꯥꯏꯗꯤ ꯏꯁꯇꯣꯛ ꯀ꯭ꯂꯤꯌꯥꯔꯦꯟꯁ ꯇꯧꯊꯣꯛꯇꯕ ꯌꯥꯔꯔꯣꯏ ꯅꯪ ꯑꯅꯧꯕ ꯃꯌꯥꯝ ꯁꯥꯅꯤꯡꯉꯛꯑꯃꯅꯤ ꯍꯧꯖꯤꯛꯀꯥꯟꯗꯤ ꯍꯥꯏꯗꯤ ꯗꯤ ꯂꯩ ꯅꯨꯡ ꯍꯛꯄ ꯈꯣꯠꯄꯗꯁꯨ ꯑꯅꯧꯕ ꯃꯈꯜ ꯃꯈꯜ ꯃꯌꯥꯝ ꯑꯃ ꯊꯣꯛꯑꯦꯗꯅ
ꯊꯣꯛꯑꯦ ꯊꯣꯛꯑꯦ ꯃꯤꯒꯩꯗꯤꯅꯦ ꯑꯅꯧꯕ ꯄꯨꯝꯁꯦꯝꯗ ꯁꯦꯝꯃꯤ ꯌꯣꯟꯕꯨ ꯌꯣꯜꯂꯤꯔꯥ ꯌꯣꯟꯕꯨ ꯌꯣꯟꯗ꯭ꯔꯤꯔꯥ ꯈꯪꯗꯦ
ꯑꯗꯣ ꯅꯪꯒꯤ ꯕ꯭ꯂꯥꯎꯁꯀꯤꯗꯨꯗꯤ ꯀꯃꯥꯏꯅ ꯇꯧꯔꯤꯒꯦ
ꯑꯁ ꯕ꯭ꯂꯥꯎꯁꯇꯨꯗꯤ ꯌꯥꯝ ꯐꯖꯅ ꯁꯦꯠꯂꯤꯗ ꯕꯥꯎ ꯕ꯭ꯂꯥꯎꯁꯇꯤ ꯌꯥꯝ ꯄꯥꯡꯅ ꯇꯥꯡꯕ ꯅꯠꯇꯕꯅꯤꯅꯅꯦ ꯑꯃꯍꯦꯛ ꯁꯥꯕ ꯂꯣꯏꯔꯒ ꯑꯃꯃꯨꯛ ꯑꯃꯨꯛ ꯂꯧꯈꯤꯅꯤ ꯑꯃ ꯁꯥ ꯂꯣꯏꯕ ꯑꯃꯃꯨꯛ ꯑꯣꯔꯗꯔ ꯄꯤꯁꯜꯂꯝꯅꯤ ꯕ꯭ꯂꯥꯎꯁꯇꯤ ꯌꯥꯝ ꯐꯖꯅ ꯁꯤꯠꯂꯤ
ꯑꯗꯨ ꯍꯥꯏꯔꯒꯅꯦ ꯑꯩꯁꯦ ꯅꯪꯉꯣꯟꯗꯅꯦ ꯕ꯭ꯂꯥꯎꯁ ꯑꯃꯗꯤ ꯑꯩꯅ ꯇꯨꯗꯤ ꯇꯨꯁꯜꯂꯨꯔꯦꯕꯀꯣ ꯍꯧꯖꯤꯛꯀꯥꯟꯒꯤ ꯀꯩꯅꯣ ꯇꯧꯕꯤꯗꯣ ꯕꯦꯛꯂꯦꯁ ꯑꯣꯏꯕꯤꯗꯣ ꯑꯗꯨ ꯇꯨꯁꯜꯂꯨꯔ ꯒꯅꯦ ꯑꯩꯁꯦ ꯂꯤꯠꯅꯤꯡꯉꯛꯇ꯭ꯔꯕ ꯑꯃꯨꯛꯁꯦ ꯑꯗꯨ ꯅꯉꯣꯟꯗ ꯍꯥꯏꯐꯦꯠ ꯃꯣꯗꯤ ꯇꯧꯊꯣꯛꯁꯤꯔꯅ ꯈꯜꯂꯝꯃꯤꯅꯦ ꯏꯁꯇꯣꯟꯋꯥꯛ ꯈꯔ ꯍꯥꯞꯆꯤꯜꯂꯒ
ꯇꯧꯊꯣꯛꯑ ꯂꯣꯏꯔꯦ ꯀꯩꯅꯣ ꯍꯧꯖꯤꯛꯇꯤ ꯕ꯭ꯂꯦꯛꯂꯦꯁ ꯑꯣꯏꯕꯗꯣ ꯃꯣꯏ ꯃꯣꯇꯤꯒꯗꯣ ꯄꯔꯦꯡ ꯄꯔꯦꯡ ꯌꯥꯟꯗꯕꯤꯒ ꯌꯥꯝ ꯆꯠꯅꯔꯕꯅꯦ ꯉꯔꯥꯡ ꯍꯥꯟ ꯑꯉꯥꯡ ꯑꯃꯁꯨ ꯇꯧꯕꯤꯌꯣꯅ ꯂꯥꯛꯑꯦ ꯑꯩꯁꯨ ꯍꯧꯖꯤꯛ ꯍꯧꯖꯤꯛꯇ ꯑꯗꯨ ꯂꯣꯏꯁꯤꯟꯈꯤꯕꯗ ꯉꯥꯏꯔꯤꯕꯅꯤ
ꯑꯩꯁꯦ ꯂꯤꯠꯂꯔꯣꯏꯒꯦ ꯈꯟꯕꯁꯨꯅꯦ ꯄꯣꯠꯇꯣ ꯃꯨꯒꯥ ꯑꯁꯦꯡꯕ ꯑꯣꯏꯕꯒꯤ ꯌꯥꯥꯝ ꯄꯥꯝꯃꯨꯕ ꯈꯪꯕ꯭ꯔꯥ
ꯑꯥ
ꯑꯗꯣ ꯀꯩꯅꯣꯗꯨꯒꯤ ꯅꯍꯥꯟꯋꯥꯏ ꯅꯣꯢ ꯏꯅꯦ ꯑꯃ ꯐꯤꯒꯦ ꯐꯅꯦꯛ ꯁꯥꯏꯌꯦꯅ ꯇꯧꯕꯗꯣ
ꯑꯥ
ꯑꯗꯨꯗꯨꯕꯨ ꯀꯃꯥꯏ ꯀꯃꯥꯏꯅ ꯇꯧꯔꯤꯒꯦ ꯑꯩꯁꯦ ꯍꯟꯗꯛ ꯑꯩꯈꯣꯏ ꯏꯆꯦ ꯑꯃ ꯂꯨꯍꯣꯡꯒꯗꯕꯅꯦꯕꯀꯣ
ꯑꯥ ꯑꯥ
ꯑꯗꯨꯒꯤ ꯐꯤꯒꯦ ꯐꯅꯦꯛꯁꯦ ꯑꯩꯁꯦ ꯑꯍꯨꯝ ꯃꯔꯤꯗ ꯇꯧꯒꯦ ꯇꯧꯕꯅꯦꯕ
ꯑꯁ ꯁꯥꯔꯤ ꯁꯥꯔꯤ ꯍꯥꯏꯔꯛꯎ ꯍꯥꯏꯔꯛꯎ ꯑꯩꯅ ꯍꯦꯛ ꯄꯩꯁꯥ ꯍꯦꯛ ꯇꯥꯍꯟꯕꯤꯅꯤ ꯑꯍꯨꯝ ꯃꯔꯤꯕꯨ ꯀꯩꯅꯣ ꯃꯉꯥ ꯇꯔꯨꯛꯀ ꯂꯧꯁꯜꯂꯨ ꯀꯩꯅꯣ
ꯑꯗꯨ ꯅꯠꯇꯦꯗ ꯑꯁ ꯄꯩꯁꯥꯒ ꯂꯩꯇꯦꯗ ꯑꯍꯨꯝ ꯃꯔꯤꯗꯪ ꯂꯧꯒꯦ ꯑꯗ ꯑꯩꯅ ꯈꯟꯕꯁꯦ ꯂꯧ ꯇꯥꯔꯗꯤ ꯐꯅꯦꯛꯇꯪ ꯂꯧꯗꯕꯤꯗ ꯑꯃ ꯃꯣꯢꯒꯤ ꯂꯣꯟꯕ ꯈꯣꯠꯄ ꯂꯣꯏ ꯇꯧꯍꯜꯂꯦꯗꯅ
ꯑꯥ
ꯑꯗꯨꯒ ꯂꯧꯒꯦꯅ ꯈꯟꯕ ꯑꯗꯨ ꯌꯥꯗꯣꯏꯔꯣ
ꯌꯥꯅꯤ ꯌꯥꯅꯤ ꯃꯣꯏ ꯂꯣꯏ ꯇꯧꯕꯅꯤ ꯐꯅꯦꯛꯀꯤꯅꯦꯕꯨ ꯍꯥꯏꯔꯗꯤ ꯑꯣ ꯑꯊꯨꯕꯒꯤꯅꯤ ꯍꯥꯏꯁꯦ ꯍꯞꯇꯥꯃꯨꯛꯇꯤ ꯂꯩꯔꯤꯕ ꯅꯠꯇ꯭ꯔꯣ
ꯊꯥ ꯑꯃꯃꯨꯛꯄꯨꯗꯤ ꯂꯩꯔꯤꯗ ꯑꯗ ꯑꯩꯅ ꯈꯤꯇꯪ ꯀꯩꯅꯣ ꯇꯧꯅ ꯃꯥꯡꯖꯧꯅꯅ ꯇꯧꯍꯧꯔꯗꯤ ꯐꯩꯗꯅ
ꯐꯩ ꯐꯩ ꯑꯗꯨꯕꯨꯗꯤ ꯌꯥꯏ ꯌꯥꯏ ꯅꯪꯉꯤ ꯅꯪꯉꯤ ꯑꯗꯨꯗꯤ ꯊꯥ ꯑꯃ ꯂꯩꯔꯗꯤ ꯌꯥꯝ ꯊꯤꯅ ꯅꯪꯏ
ꯑꯗꯨꯅꯦ ꯑꯩ ꯐꯤ ꯅꯨꯡꯒꯗꯣ ꯅꯉꯣꯟꯗꯩ ꯂꯣꯏ ꯂꯧꯗꯣꯏꯅꯤꯀꯣ
ꯍꯣꯏ ꯍꯣꯏ ꯍꯣꯏ ꯄꯨꯂꯥꯕ ꯍꯦꯛ ꯂꯎꯁꯦ ꯑꯣꯐꯔ ꯆꯥꯎꯅ ꯍꯦꯛ ꯇꯧꯊꯣꯛꯅꯤꯁꯦ
ꯑꯗꯨꯅꯦ ꯑꯗꯒꯤ ꯅꯪꯒꯤ ꯗꯨꯀꯥꯟ ꯑꯃ ꯆꯤꯡꯃꯩꯔꯣꯡꯒꯤꯗꯨꯗꯤ ꯀꯃꯥꯏ ꯀꯃꯥꯏ ꯇꯧꯔꯤꯒꯦ ꯍꯧꯖꯤꯛꯁꯦ
ꯍꯥ ꯀꯔꯤ ꯍꯥꯏꯕꯅꯣ ꯑꯩꯁꯦ ꯁꯣꯔꯣꯛꯇ ꯂꯩꯔꯤꯕꯀꯣ ꯃꯈꯣꯟ ꯃꯥꯋꯥꯒ ꯑꯃꯠꯇ ꯐꯖꯅ ꯇꯥꯗꯦ ꯇꯧꯔꯤꯁꯦ ꯒꯥꯔꯤ ꯃꯌꯥꯝꯁꯤꯅ ꯃꯔꯣꯜ ꯑꯃ
ꯅꯪꯒꯤ ꯆꯤꯡꯃꯩꯔꯣꯡꯗ ꯅꯪꯒꯤ ꯗꯨꯀꯥꯟ ꯑꯃ ꯂꯩꯕꯗꯣ
ꯑꯥ
ꯑꯗꯨꯗꯨꯗꯤ ꯀꯃꯥꯏ ꯀꯃꯥꯏꯅ ꯇꯧꯔꯤꯒꯦꯕ ꯍꯧꯖꯤꯛꯀꯥꯟꯁꯤꯕꯣ
ꯑꯣ ꯑꯗꯨ ꯐꯖꯅ ꯍꯥꯡꯉꯤꯌꯦ ꯑꯗꯨꯏ ꯗꯨꯀꯥꯟꯗꯨꯗ ꯂꯥꯛꯄꯗꯅꯦ ꯑꯩꯁꯦ ꯁꯣꯔꯣꯛꯇ ꯂꯩꯔꯤ ꯍꯥꯏꯁꯦ ꯒꯥꯔꯤꯁꯤꯅ ꯃꯔꯣꯜ ꯑꯃ ꯄꯪ ꯊꯧꯗ ꯊꯧꯏ ꯑꯁ ꯕ꯭ꯔꯥꯟꯁ ꯁꯤ ꯃꯈꯣꯡ ꯑꯅꯤꯗꯒꯤ ꯍꯦꯟꯅ ꯍꯥꯡꯗ꯭ꯔꯤꯗ ꯉꯝꯗꯦ
ꯑꯥ ꯑꯗꯨ ꯍꯥꯡꯕ ꯍꯥꯏꯁꯦ ꯅꯪ ꯆꯤꯡꯃꯩꯔꯣꯡꯗ ꯑꯃ ꯂꯩꯔꯦ ꯑꯇꯩꯗꯤ ꯀꯥꯏ ꯀꯥꯏꯗ ꯂꯩꯒꯦ
ꯆꯤꯡꯃꯩꯔꯣꯡꯗ ꯑꯃꯒ ꯍꯩꯔꯥꯡꯒꯣꯢꯊꯣꯡꯗꯒꯅꯤ ꯑꯁ ꯌꯥꯝꯅꯒ ꯍꯥꯡꯉꯝꯗꯦꯗ ꯑꯧ ꯑꯧ ꯌꯥꯝꯅꯒ ꯍꯥꯡ ꯉꯝꯗꯦ
ꯃꯤꯗꯤ ꯀꯌꯥ ꯊꯝꯃꯤꯅꯣ
ꯑ ꯃꯣꯏ ꯂꯩꯁꯥꯕꯤ ꯃꯔꯤ ꯃꯉꯥ ꯊꯕꯛ ꯇꯧꯍꯜꯂꯦ
ꯑꯗꯨꯅꯦ ꯑꯁ ꯑꯗꯨ ꯔꯤꯁꯦꯞꯁꯟ ꯅꯨꯡꯒ ꯐꯝꯕꯗꯣ ꯃꯤ ꯈꯔ ꯂꯥꯏꯔꯤꯛ ꯂꯥꯢꯁꯨ ꯈꯔ ꯍꯩꯕ ꯐꯝꯍꯜꯂꯨꯀꯣ
ꯑꯁ ꯃꯥꯅꯤ ꯏꯕꯦꯝꯃ ꯍꯩꯇ꯭ꯔꯒꯗꯤꯅꯦ ꯄꯩꯁꯥꯒ ꯃꯥꯡꯗꯣꯔꯤꯕꯅꯤ ꯂꯥꯏꯔꯤꯛ ꯍꯩꯕ ꯃꯣꯏꯕꯨꯛꯇ ꯁꯣꯏꯔꯤꯕꯅꯤ ꯈꯪꯕ꯭ꯔꯥ
ꯑꯗꯨꯗꯨꯒꯤꯅꯦ ꯅꯪ ꯃꯉꯣꯟꯗ ꯐꯝꯍꯜꯂꯨ
ꯐꯝꯍꯟꯒꯦꯅꯕꯨꯗꯤ ꯈꯜꯂꯦꯕꯀꯣ ꯑꯗꯣ ꯂꯥꯏꯔꯤꯛꯀꯥ ꯍꯩꯔꯁꯨꯅꯦꯕꯀꯣ ꯑꯩꯁꯦ ꯃꯤꯒ ꯐꯝꯍꯜꯂꯛꯀꯗꯧꯕ ꯊꯥꯖꯗ꯭ꯔꯦ ꯂꯥꯏꯔꯤꯛ ꯍꯩꯌꯦꯅ ꯐꯝꯒꯩ ꯐꯝꯍꯜꯂꯨꯔꯒꯅꯦ ꯂꯥꯏꯔꯤꯛ ꯍꯩꯌꯦꯅ ꯐꯝꯒꯩ ꯐꯝꯍꯜꯂꯨꯔꯦ ꯃꯣꯏ ꯃꯔꯤ ꯃꯇꯥꯅꯦꯅ ꯗꯨꯀꯥꯟꯗꯨꯗ ꯂꯥꯛ ꯃꯥꯜꯂꯦ ꯃꯤꯒꯤ ꯐꯤ ꯂꯨꯄꯥ ꯂꯤꯁꯤꯡ ꯇꯔꯥꯍꯨꯝꯗꯣꯏ ꯄꯤꯕꯗꯨꯕꯨ ꯁꯨꯞꯅꯒꯤ ꯂꯨꯄꯥ ꯂꯤꯁꯤꯡ ꯇꯔꯦꯠꯇ ꯌꯣꯟꯊꯣꯛ ꯂꯩꯔꯝꯃꯦꯃꯤ ꯑꯗꯨꯕꯨ ꯌꯥꯕ꯭ꯔꯥ ꯍꯥꯏꯕꯅꯤꯗ
ꯑꯗꯨꯃꯥꯏꯅ ꯇꯧꯕ ꯑꯣꯏꯇꯥꯥꯔꯗꯤꯅꯦ ꯃꯕꯨꯛꯆꯦꯜ ꯁꯦꯡꯗꯕ ꯃꯤ ꯂꯩꯗꯤꯅꯦꯀꯣ ꯕꯤꯖꯤꯅꯦꯁ ꯃꯨꯠꯇꯣꯏꯅꯤꯀꯣ ꯑꯗꯨꯅꯅꯦ ꯃꯕꯨꯛꯆꯦꯜ ꯁꯦꯡꯕ
ꯃꯥꯅꯤ ꯃꯥꯅꯤ ꯍꯥꯟꯅꯗꯒꯤ ꯄꯣꯠꯀ ꯈꯔꯒ ꯁꯤꯠ ꯇꯨꯉꯥꯏꯗꯨ ꯑꯗꯨꯃꯥꯏꯟꯒ ꯑꯃꯨꯛ ꯇꯧꯁꯜꯂꯛꯑꯦ
ꯑꯣꯐꯔ ꯄꯤꯔꯁꯨꯅꯦ ꯁꯝꯅ ꯍꯥꯏꯔꯕꯗ ꯈꯪꯅꯕ ꯂꯥꯛꯑꯦ ꯂꯨꯄꯥ ꯆꯧꯉꯥ ꯑꯃ ꯂꯤꯁꯤꯡ ꯑꯃ ꯑꯃ ꯇꯥꯕꯗꯨꯗꯤ ꯐꯔꯦ ꯑꯗꯨꯗꯨꯒ ꯇꯔꯥꯍꯨꯝꯗꯣꯏ ꯄꯤꯕꯗꯨꯗ ꯂꯨꯄꯥ ꯂꯤꯁꯤꯡ ꯇꯔꯦꯠꯇ ꯌꯣꯜꯂꯝꯕꯗꯨꯗꯤ ꯅꯪꯗꯤ ꯃꯥꯡꯖꯗ꯭ꯔꯤꯕ
ꯃ ꯃꯥꯅꯦ ꯃꯥꯡꯖꯔꯤꯕꯅꯤ ꯌꯦꯡꯉꯨꯅꯦ ꯄꯩꯁꯥꯗꯨꯕꯨ ꯇꯪꯈꯥꯏ ꯑꯃ ꯇꯥꯕꯒ ꯆꯞ ꯃꯥꯟꯅꯔꯤꯕꯅꯦ ꯂꯤꯁ
ꯑꯗꯨꯅꯦ ꯃꯤ ꯑꯗꯨꯅꯦ ꯃꯤꯒꯤ ꯐꯦꯁꯇꯤꯚ ꯁꯤꯖꯟꯕꯩ ꯃꯄꯥꯁꯤꯗ ꯑꯗꯨꯕꯨ ꯀꯃꯥꯏꯅ ꯇꯧꯗꯣꯏꯅꯣ ꯍꯥꯏꯕꯅꯤꯗ
ꯑꯩꯖꯦ ꯈꯔꯒ ꯍꯥꯟꯅꯗꯒꯤ ꯄꯩꯁꯥꯒ ꯃꯥꯡꯕꯅꯦ ꯃꯣꯏꯅ ꯇꯧꯔꯤꯁꯦ ꯑꯩꯖꯦ ꯀꯔꯤꯅꯣ ꯚꯥꯞꯃꯦꯟꯒ ꯇꯥꯗꯦꯗ
ꯑꯗꯨꯅꯦ ꯃꯤ ꯏꯕꯦꯝꯃ ꯍꯧꯖꯤꯛꯀꯥꯟꯗꯤ ꯁꯤꯡꯉꯨꯀꯣ ꯑꯩꯅ ꯍꯥꯏꯁꯤꯅꯤꯍꯦ ꯕꯤꯖꯤꯅꯦꯁ ꯇꯧꯕꯁꯦ ꯌꯥꯝ ꯂꯨꯕꯅꯤ ꯃꯕꯨꯛꯆꯦꯜ ꯁꯦꯡꯗꯕ ꯃꯤ ꯊꯦꯡꯅꯕꯗꯅꯦ ꯅꯪ ꯄꯨꯛꯃꯥꯡ ꯃꯥꯡꯗꯣꯏꯅꯤꯀꯣ
ꯑꯁ ꯃꯥꯡꯕꯑꯣ ꯃꯥꯡꯕ ꯍꯧꯔꯛꯑꯕꯅꯤ ꯍꯌꯦꯡ ꯍꯪꯆꯤꯠꯇꯗꯤꯅꯦ ꯑꯩ ꯃꯣꯏ ꯇꯥꯟꯊꯣꯛ ꯑꯥꯀꯥꯟꯗꯅꯦ ꯍꯟꯗꯛꯀꯤ ꯊꯥ ꯊꯥ ꯍꯧꯔꯛꯄꯁꯤꯗꯅꯦ ꯃꯤ ꯑꯅꯧꯕ ꯑꯣꯏꯅ ꯂꯧꯔꯗꯕꯅꯤ
ꯑꯗꯨ ꯍꯥꯏꯔꯒꯅꯦ ꯈꯪꯅ ꯆꯥꯟꯅꯕ ꯍꯥꯏꯁꯦ ꯑꯩꯅ ꯅꯉꯣꯟꯗ ꯍꯪꯉꯛꯏꯁꯦ ꯑꯇꯩꯒꯤ ꯅꯠꯇꯦ ꯃꯤ ꯑꯈꯨꯏ ꯆꯦ ꯃꯆꯥꯅꯨꯄꯤꯗꯣ
ꯑꯥ
ꯃꯥꯁꯦ ꯍꯥꯟꯅ ꯃꯄꯥꯟ ꯂꯝꯗ ꯊꯕꯛ ꯇꯧꯔꯝꯃꯤꯗꯅ ꯑꯗꯣ ꯃꯥꯁꯦ ꯍꯧꯖꯤꯛ ꯁꯦ ꯊꯣ ꯊꯣꯛꯂꯛꯑꯦꯕꯀꯣ ꯌꯨꯝꯗ ꯊꯕꯛ ꯑꯃ ꯉꯥꯏꯕꯒꯤ ꯑꯗ ꯌꯨꯝꯗ ꯁꯨꯝ ꯐ꯭ꯔꯤꯗ ꯂꯩꯕꯗꯣ ꯍꯩꯅꯗꯦꯅ ꯃꯥꯁꯦ ꯑꯩꯉꯣꯟꯗ ꯔꯤꯁꯦꯞꯁꯟꯅꯤꯁꯀꯨꯝꯕꯒꯤ ꯊꯕꯛ ꯂꯩꯕ꯭ꯔꯥ ꯍꯪꯉꯛꯑꯝꯕꯅꯦꯕ ꯑꯗ ꯅꯪꯒꯤ ꯗꯨꯀꯥꯟꯗꯨꯗ ꯌꯥꯎꯍꯟꯕ ꯌꯥꯒꯗ꯭ꯔꯣ
ꯌꯥꯅꯤꯌꯦ ꯌꯥꯅꯤꯌꯦ ꯃꯥꯏ ꯃꯃꯥꯟꯅꯕꯤ ꯑꯃꯅꯤꯒ ꯂꯩꯕ꯭ꯔꯥꯅ ꯍꯥꯏꯐꯦꯠ ꯍꯪꯉꯛꯑꯣ
ꯃꯥꯅꯦ ꯃꯥꯅꯦ ꯍꯥꯏꯗꯤ ꯑꯈꯣꯏ ꯏꯆꯦ ꯃꯆꯥ ꯍꯥꯏꯁꯦ ꯅꯪꯉꯣꯟꯗ ꯇꯥꯠ ꯄꯥꯠ ꯇꯧꯔꯛꯑꯔꯣꯏꯗꯕꯅꯦ ꯅꯠꯇ꯭ꯔꯥ
ꯃꯥꯅꯤ ꯑꯗꯒꯤ ꯑꯩꯒꯤ ꯇꯨꯀꯥꯟꯅꯦꯅ ꯅꯨꯡꯉꯥꯏꯇꯕꯁꯨ ꯅꯠꯇꯦ ꯑꯗꯨꯝ ꯅꯨꯡꯉꯥꯏꯔꯤ
ꯍꯥꯥ
ꯑꯩꯒꯤ ꯇꯨꯀꯥꯟꯕꯣꯕ ꯌꯥꯝ ꯅꯨꯡꯉꯥꯏ ꯍꯥꯏꯕ
ꯑꯗꯨꯅꯦ ꯑꯗꯨ ꯅꯪ ꯃꯃꯥꯡꯒꯤ ꯅꯪ ꯗꯨꯀꯥꯟꯗꯣ ꯍꯥꯟꯅ ꯀꯩꯅꯣ ꯇꯧꯔꯝꯃꯤꯗꯅ ꯀꯥ ꯑꯅꯤꯗꯪ ꯑꯣꯏꯔꯝꯕꯗꯣ ꯆꯥꯎꯊꯣꯛꯑꯦꯅ ꯇꯥꯏ ꯍꯧꯖꯤꯛꯁꯤꯕꯨ ꯀꯔꯝꯕ ꯕ꯭ꯔꯥꯟꯁ
ꯑꯁ ꯑꯣ ꯆꯤꯡꯃꯩꯔꯣꯡꯗꯨꯅꯤ ꯆꯤꯡꯃꯩꯔꯣꯡꯗꯨꯅꯤ ꯀꯥ ꯑꯅꯤꯒ ꯑꯣꯏꯗ꯭ꯔꯕꯅꯤ ꯕꯤꯜ ꯗꯤꯡꯗꯨꯃꯅꯦ ꯕ꯭ꯂꯣ ꯑꯩꯅꯅꯦ ꯐ꯭ꯂꯣꯔ ꯑꯅꯤꯒ ꯑꯁ ꯑ ꯐ꯭ꯂꯣꯔ ꯑꯅꯤ ꯑꯍꯨꯝ ꯂꯧꯁꯜꯂꯕꯅꯤ
ꯂꯧꯁꯟꯕꯁꯦ ꯅꯪꯁꯦ ꯔꯦꯟ ꯑꯣꯏꯅ ꯊꯤꯕ꯭ꯔꯣ ꯅꯠꯇ꯭ꯔꯒ ꯗꯥꯏꯔꯦꯛ ꯅꯪ ꯃꯤꯡꯗ ꯂꯩꯔꯕꯣ
ꯑꯥ ꯀꯥ ꯑꯅꯤꯕꯨꯗꯤ ꯑꯩꯒꯤ ꯃꯤꯡꯗ ꯂꯩꯔꯦ ꯑꯃꯗꯤ ꯑꯃꯗꯤ ꯔꯦꯟꯠꯇ ꯂꯧꯔꯤ ꯑꯃꯒꯁꯨ ꯂꯧꯔꯁꯤꯔꯅ ꯈꯜꯂꯤꯕꯅꯤ
ꯀꯥ ꯑꯅꯤ ꯍꯥꯏꯗꯤ ꯑꯃ ꯅꯪꯒꯤ ꯍꯥꯟꯅ ꯑꯣꯏꯔꯝꯕ ꯃꯐꯝꯗꯣ ꯑꯣꯏꯗꯣꯏꯔꯣ
ꯑꯗꯨ ꯌꯥꯎꯗꯦ ꯑꯗꯨ ꯌꯥꯎꯗꯦ ꯑꯗꯨꯗꯤ ꯑꯩꯒꯤ ꯃꯤꯡꯗ ꯂꯩꯕ ꯀꯨꯏꯔꯦ
ꯍꯩꯃꯥ ꯏꯕꯦꯝꯃ ꯅꯪꯗꯤ ꯌꯥꯝ ꯇꯧꯔꯝꯃꯤ ꯖꯥꯠꯅꯤꯅꯦ
ꯏꯁ ꯏꯕꯦꯝꯃ ꯑꯗꯨ ꯇꯞꯄꯕꯅꯦ ꯍꯟꯇꯛ ꯃꯌꯥ
ꯎꯝ ꯅꯠꯇꯦ ꯅꯪꯕꯨ ꯋꯥꯔꯤꯁꯨ ꯅꯨꯡꯉꯥꯏꯔꯤ ꯅꯪꯕꯨ ꯅꯨꯄꯤꯒꯗꯤ ꯀꯝꯀꯥꯟ ꯊꯤꯖꯟꯗꯣꯏꯅꯣꯃꯤ
ꯑꯁ ꯑꯣꯏꯔꯔꯣꯢ ꯑꯣꯏꯔꯔꯣꯢ ꯍꯟꯗꯛ ꯃꯄꯣꯛꯄꯧ ꯑꯣꯏꯔꯔꯣꯢ
ꯍꯦ ꯑꯗꯨꯃꯥꯏ ꯍꯥꯏꯅꯨ
ꯍ ꯉꯥꯢꯈꯣꯍꯩꯠ ꯊꯨꯒꯤꯖꯤ ꯑꯉꯥꯡꯈꯩꯁꯤꯅ ꯂꯥꯏꯃ ꯁꯩꯇ
ꯀꯩꯅꯣ ꯅꯪ ꯗꯨꯀꯥꯟꯗꯨꯕꯨ ꯑꯉꯥꯡꯒꯁꯨ ꯂꯥꯛꯄ꯭ꯔꯣ
ꯑꯁ ꯃꯃꯥ ꯃꯄꯥꯒꯅꯦ ꯂꯥꯛꯏꯕꯅꯤ
ꯑꯗꯣ ꯑꯩꯅ ꯁꯨꯝ ꯅꯪ ꯑꯗꯨ ꯑꯉꯥꯡ ꯍꯥꯏꯔꯒ ꯅꯤꯡꯖꯪꯉꯛꯑꯦ ꯑꯦꯅꯦ ꯅꯪꯒꯤ ꯗꯨꯟ ꯗꯨꯀꯥꯟꯗꯨꯕꯨ ꯑꯉꯥꯡꯒꯤ ꯑꯈꯣꯏꯒꯤ ꯀꯨꯔꯇꯥꯒꯨꯝꯕꯒ ꯐꯪꯕ꯭ꯔꯣ
ꯑꯉꯥꯡꯒꯤ ꯀꯨꯔꯇꯥꯖꯦ ꯌꯥꯝꯅ ꯐꯪꯗꯦ ꯑꯍꯨꯝ ꯃꯔꯤꯕꯨꯗꯤ ꯀꯩ ꯍꯥꯏ ꯇꯥꯏ ꯁꯦꯠ ꯑꯣꯏꯅ ꯄꯨꯂꯞ ꯄꯨꯂꯞ ꯕꯨꯗꯤ ꯑꯍꯨꯝ ꯃꯔꯤ ꯑꯍꯨꯝ ꯃꯔꯤꯕꯨꯗꯤ ꯊꯝꯃꯦ ꯑꯗꯣ ꯌꯥꯝꯅ ꯂꯧꯁꯟꯗꯦ
ꯊꯝꯕꯗꯣ ꯑꯩ ꯀꯩꯅꯣ ꯇꯧꯒꯦ ꯑꯩꯈꯣꯏ ꯏꯅꯥꯎꯄꯥꯗꯣ
ꯑꯥ
ꯃꯥꯒꯤ ꯑꯃꯝꯇ ꯂꯧꯒꯦꯀꯣ ꯑꯩꯈꯣꯏ ꯆꯦꯒꯤ ꯑꯩꯈꯣꯏ ꯆꯦꯒꯤ ꯂꯧꯕ ꯂꯥꯛꯄꯗ ꯂꯣꯏꯅꯕꯨꯗꯤ ꯋꯥꯔꯤꯕꯨꯗꯤ ꯁꯥꯟꯅꯕ ꯌꯥꯔꯦ ꯑꯩꯅꯦ ꯅꯪꯒꯤ ꯗꯨꯀꯥꯟꯗꯒꯤ ꯐꯤꯔꯣꯟ ꯍꯥꯏꯕꯁꯤꯒꯩ ꯅꯪꯒꯤ ꯗꯨꯀꯥꯟꯗꯩ ꯂꯣꯏ ꯂꯧꯗꯣꯔꯕꯅꯤ
ꯂꯧꯅꯦ ꯂꯧꯅꯦ ꯅꯪꯅꯕꯨ ꯂꯧꯒꯦ ꯍꯥꯏꯔꯗꯤ ꯐꯖ ꯐꯖꯕꯒꯩ ꯂꯣꯢꯅ ꯍꯦꯛꯇ ꯈꯜꯂꯒ ꯈꯥꯛꯑꯝꯗꯣꯔꯤꯕꯅꯤ ꯍꯌꯦꯡ ꯍꯪꯆꯤꯠꯁꯨꯅꯦ ꯐꯖꯕ ꯑꯍꯨꯝ ꯃꯔꯤ ꯀꯥꯈꯠꯂꯛꯀꯅꯤ
ꯋꯥꯔꯤꯁꯨ ꯌꯥꯝ ꯅꯨꯡꯉꯥꯏꯔꯦ ꯑꯩꯁꯨ ꯁꯣꯝ ꯅꯥꯀꯟꯗ ꯀꯂꯤꯅꯣ ꯑꯆꯥꯄꯣꯠ ꯂꯧꯕꯒꯤ ꯍꯥꯏꯕ꯭ꯔꯥ ꯀꯩꯅꯣ ꯍꯥꯏꯔꯝꯕꯅꯤ ꯑꯝꯇ ꯊꯣꯛꯎꯅꯕ ꯇꯧꯒꯦ ꯈꯣꯏ ꯃꯥꯁꯦ ꯏꯁꯧ ꯌꯥꯝ ꯂꯥꯡꯉꯦ
ꯍꯣ ꯍꯣꯏ ꯐꯔꯦ ꯐꯔꯦ
ꯍꯣꯏ ꯍꯣꯏ ꯊꯝꯃꯦ ꯊꯝꯃꯦ
ꯊꯝꯃꯦ ꯅꯪ ꯂꯥꯛꯑꯝꯗꯥꯏꯗ ꯐꯣꯟꯗꯤ ꯇꯧꯔꯛꯑꯝꯃꯣꯀꯣ ꯑꯣ ꯊꯝꯃꯦ ꯊꯝ
ꯍꯣ ꯍꯣ ꯍꯣꯏ